ꯍꯂꯣ ꯍꯂꯣ
ꯍꯜꯂꯣ ꯑꯣꯀꯦ ꯑꯩ ꯅꯉꯣꯟꯗ ꯀꯩꯅꯣꯝꯇ ꯍꯪꯒꯦ ꯇꯧꯕꯅꯤꯉꯤ
ꯍꯧꯖꯤꯛ ꯍꯧꯖꯤꯛꯀꯥꯟꯁꯤ ꯀꯤꯠꯅꯤ ꯌꯥꯝꯅ ꯁꯣꯛꯅꯩ ꯑꯗ ꯅꯪ ꯀꯩꯀꯩ ꯅꯪꯉꯣꯟꯗ ꯅꯣꯂꯦꯖ ꯀꯩꯀꯩ ꯂꯩꯒꯦ
ꯑꯗꯨ ꯀ
ꯑꯗꯨꯒꯗꯔꯕ ꯀꯤꯠꯅꯤ ꯁꯣꯛꯄꯒꯤ ꯀꯤꯅꯤ ꯃꯌꯥꯝ ꯁꯣꯛꯅꯩꯗꯅ ꯑꯗꯨ ꯅꯉꯣꯟꯗ ꯀꯩꯀꯩ ꯅꯣꯂꯦꯖ ꯂꯩꯒꯦꯕ ꯅꯪ ꯈꯔ ꯈꯪꯉꯗꯤ ꯑꯦꯛꯁꯄ꯭ꯂꯦꯟ ꯈꯔ ꯑꯩꯉꯣꯟꯗ ꯍꯥꯏꯗꯣꯛ ꯍꯥꯏꯒꯦ ꯇꯧ
ꯍ ꯑꯩꯈꯣꯏꯅ ꯅꯨꯃꯤꯠ ꯈꯨꯗꯤꯡꯒꯤ ꯅꯨꯗꯤ ꯇꯧꯕꯁꯤꯗ ꯁꯣꯛꯄ ꯌꯥꯕꯁꯦ ꯁꯝꯅ ꯍꯥꯏꯔꯕꯗ ꯏꯁꯤꯡ
ꯏꯁꯤꯡ ꯊꯛꯄ ꯋꯥꯠꯄ ꯍꯥꯏꯗꯤ ꯗꯤꯍꯥꯏꯗ꯭ꯔꯦꯁꯟ ꯊꯣꯛꯄꯁꯤꯅꯁꯨ ꯁꯣꯛꯄꯒꯤ ꯃꯆꯥꯛ ꯑꯃ ꯑꯣꯏ ꯇꯝꯂꯕ ꯎ ꯑꯗꯨꯒ ꯑꯇꯣꯞꯄ ꯑꯃꯅ ꯑꯩꯈꯣꯏ
ꯆꯔꯒꯥ
ꯇꯥꯔꯒꯝ
ꯖ ꯁꯤꯖꯤꯅ ꯖꯨ ꯑꯩꯈꯣꯏꯗ ꯀꯤꯠꯅꯤ ꯁꯣꯛꯄꯒꯤ ꯏꯁꯥꯗ ꯍꯨꯃꯥꯡꯗꯣ ꯊꯣꯛꯇ꯭ꯔꯕꯅꯤꯅ ꯃꯊꯧꯗꯣ ꯇꯧꯗ꯭ꯔꯕꯅꯤꯅ ꯁꯤꯁꯨ ꯃꯆꯥꯛ ꯑꯃ ꯑꯣꯏꯍꯜꯂꯦ ꯑꯗꯨꯒ ꯑꯇꯣꯞꯄ ꯑꯃꯅ ꯀꯔꯤꯗ ꯑꯣꯏꯍꯜꯂꯤ ꯍꯥꯏꯔꯒꯗꯤ ꯅꯪꯅ ꯒ ꯑꯩꯈꯣꯏꯅꯒ ꯃꯤꯅꯒ ꯃꯄꯥꯟ ꯂꯨꯄꯥꯟ ꯊꯣꯛꯄꯗ ꯈꯥꯡꯖꯟꯕ ꯁꯤꯒꯨꯝꯕ ꯃꯌꯥꯝꯁꯤꯅꯁꯨ ꯀꯤꯠꯅꯤ ꯁꯣꯛꯄꯗ ꯌꯥꯝꯅ ꯃꯇꯦꯡ ꯄꯥꯡꯉꯦꯕ ꯃꯦꯟ ꯑꯣꯏꯅ ꯑꯗꯨꯒ ꯑꯇꯣꯞꯄ ꯑꯃꯅ ꯆꯅꯥꯒꯤ ꯁꯔꯨꯛ ꯌꯥꯝꯅ ꯆꯥꯕ ꯑꯗꯒꯤ ꯀꯨꯏꯅ ꯍꯤꯗꯥꯛ ꯂꯥꯡꯊꯛ ꯌꯥꯝ ꯁꯤꯖꯤꯟꯅꯔꯛꯑꯕ ꯃꯤ ꯁꯝ ꯍꯥꯏꯔꯕꯗ ꯍꯥꯏꯗꯤ ꯄꯦꯟ ꯀꯤꯂꯔꯒꯨꯝꯕ ꯑꯇꯣꯞꯄ ꯑꯦꯅꯤ ꯀꯟꯗꯤꯁꯟ ꯍꯥꯏꯇꯥꯔꯦ ꯕꯤꯇ ꯀꯨꯝꯕ ꯅꯥꯕ ꯑꯗꯒꯤ ꯑ ꯍꯥꯏꯄꯔ ꯇꯦꯟꯁꯟꯒꯨꯝꯕꯅ ꯕꯤ ꯄꯤ ꯕꯤ ꯄꯤꯒꯨꯝꯕ ꯋꯥꯡꯕ ꯁꯤꯒꯨꯝꯕ ꯄ ꯃꯤꯁꯤꯡꯁꯤꯅ ꯑꯗꯨꯝ ꯆꯍꯤ ꯂꯤꯁꯥꯡ ꯁꯤꯠꯅ ꯑꯗꯨꯝ ꯍꯤꯗꯥꯛꯁꯦ ꯁꯤꯖꯤꯟꯅꯔꯛꯄ ꯇꯥꯔꯗꯤ ꯃꯣꯏ ꯃꯉꯣ ꯑꯗꯨꯗꯣ ꯆꯥꯔꯒ ꯃꯉꯣꯟꯗ ꯍꯥꯏꯗꯤ ꯑꯐꯕ ꯆꯤꯟꯖꯥꯛꯁꯦ ꯆꯥꯗꯕ ꯇꯥꯔꯕ
ꯑꯗꯨ ꯇꯥꯔꯒꯗꯤ
ꯁꯨꯝ ꯁꯨꯝ ꯁꯨꯝ ꯁꯣꯟꯊꯔꯛꯀꯅꯦꯕ ꯑꯗꯨꯅ ꯌꯥꯝꯗ꯭ꯔꯕꯗ ꯅꯣꯡꯃꯒꯤ ꯋꯥꯀꯤ ꯀꯤꯡꯁꯦ ꯑꯩꯈꯣꯏꯗ ꯊꯥꯔꯇꯤ ꯃꯤꯅꯠꯁ ꯀꯨꯝꯕꯁꯦ ꯏꯁꯥꯗꯒꯤ ꯍꯨꯃꯥꯡꯒꯨꯝꯕ ꯂꯧꯊꯣꯛꯄꯤꯕꯕꯁꯤ ꯑꯩꯈꯣꯏꯅ ꯆꯥꯔꯤꯕ ꯊꯛꯏꯕ ꯃꯌꯥꯝꯗꯣ ꯂꯣꯏꯅꯃꯛ ꯁꯦꯡꯇꯣꯛꯑꯒ ꯏꯁꯥꯁꯦ ꯀꯣꯛ ꯇꯩꯅ ꯇꯣꯟꯕꯧꯁꯦ ꯌꯥꯝꯅ ꯍꯛꯆꯥꯡ ꯐꯅ ꯂꯩꯕ ꯑꯃ ꯗꯔꯀꯥꯔ
ꯀꯔꯤ ꯀꯔꯤ ꯑꯦꯛꯁꯔꯁꯥꯏꯁꯇꯤ ꯇꯧꯕ ꯃꯊꯧ ꯇꯥꯏ
ꯍꯥꯏ ꯀꯔꯤ ꯀꯔꯤ ꯑꯦꯔ ꯇꯧꯕ ꯃꯊꯧ ꯇꯥꯦ ꯍꯣꯏ ꯑꯇꯣꯞꯄ ꯉꯝꯗ ꯇꯥꯔꯁꯨ ꯅꯪꯅ ꯋꯥꯛꯀꯤꯡꯒꯨꯝꯕ ꯆꯠꯄꯤ ꯎꯝ ꯄꯥꯏ ꯑꯦꯅꯤ ꯅꯪꯅ ꯉꯝꯖꯕ
ꯁꯥꯖꯦꯟ ꯑꯗꯨꯝ ꯇꯧꯕ ꯌꯥꯏ
ꯎꯝ
ꯑ
ꯑꯗꯨꯝꯕꯩ ꯎꯕ ꯃꯤ ꯃꯌꯥꯝꯅ ꯄꯣꯠꯂ ꯐꯦꯇꯦꯜ ꯋꯥꯡꯈꯠꯄ ꯀꯥꯟꯗꯦ ꯁꯤꯗꯒꯤ ꯀꯤꯅꯤꯄꯒꯤ ꯍꯥꯏꯗꯤ ꯄ꯭ꯔꯣꯕ꯭ꯂꯦꯝ ꯍꯦ ꯊꯣꯡ ꯀꯔꯤ ꯀꯩꯀꯩ ꯁꯤꯖꯤꯟꯅꯕ ꯌꯥꯏ ꯍꯧꯖꯤꯛ